ꯍꯥꯏꯗꯤꯡꯂꯤꯗ ꯑꯁꯦꯡꯕ ꯀꯔꯤꯒꯤꯅꯣ
ꯑꯁ ꯀ꯭ꯔꯤꯔ ꯑꯩꯒꯤ ꯑꯩꯒꯤ ꯆꯤꯛꯇꯣ ꯑꯗꯨꯅꯅꯦ ꯉꯁꯥꯏꯁꯨ ꯍꯣꯏ ꯉꯁꯥꯏꯁꯨ ꯀꯣ
ꯑꯗꯨꯅꯦ ꯑꯩꯅ ꯍꯥꯏꯕꯗ꯭ꯔꯣ ꯅꯪꯒꯤ ꯅꯕꯤꯌꯥꯡꯗꯣ ꯆꯨꯝꯃꯦ ꯍꯥꯏꯕꯗꯨꯣ ꯆꯨꯝꯃꯦꯕ
ꯑꯧ ꯑꯗꯨꯅꯦ ꯈꯔ ꯑꯄꯣꯏꯟꯇꯦꯠ ꯑꯣꯏꯕꯒꯤ ꯆꯠꯈ꯭ꯔꯦꯕ ꯑꯗꯣ ꯉꯁꯥꯏꯗꯨꯁꯨ ꯏꯃꯥꯟꯅꯕꯤ ꯀꯣꯛꯗꯃꯛꯇ ꯑꯩꯒꯤ ꯏꯕꯌꯥꯡꯅ ꯃꯊꯟꯇ ꯗꯇꯥ ꯑꯣꯐ ꯇꯧꯕꯒꯅꯦꯕ ꯑꯗꯨꯒꯤ ꯄꯨꯡꯒꯤꯁꯦꯡ ꯆꯠꯂꯦ
ꯑ
ꯈꯪꯗ꯭ꯔꯦ ꯎꯝ
ꯖꯤꯞꯅꯤꯡ ꯀꯩꯔꯛꯑꯦ ꯕꯣꯁꯁꯨ ꯌꯦꯡꯅꯤꯡꯕ ꯃꯩꯁꯨ ꯂꯥꯛꯇꯕ
ꯑꯩꯗꯤ ꯕꯥꯎ ꯌꯦꯡꯒꯅꯤ ꯍꯧꯖꯤꯛꯄꯨꯗꯤ ꯉꯁꯥꯗꯤ ꯇꯨꯝꯅꯤꯡꯈ꯭ꯔꯕꯅꯦ ꯍꯧꯖꯤꯛꯇꯤ ꯇꯨꯝꯅꯤꯡꯗ꯭ꯔꯦ
ꯎꯝ
ꯍꯟꯗꯛꯁꯦ ꯕꯣꯜ ꯌꯦꯡꯕꯒꯤ ꯀ꯭ꯔꯤꯔꯥ ꯑꯩꯒꯤ ꯃꯤꯠꯁꯨ ꯃꯅꯨꯡꯗ ꯆꯪꯕ ꯍꯧꯈ꯭ꯔꯦ ꯃ ꯈꯨꯟꯗ
ꯅꯨꯃꯤ ꯅꯨꯃꯤꯠ ꯅꯨꯃꯤꯠ ꯊꯨꯗ ꯃꯅꯨꯡꯗ ꯆꯪꯈ꯭ꯔꯕ
ꯍꯣꯏ ꯃꯤꯠꯁꯨꯨ ꯅꯠꯇꯕ ꯃꯤ ꯃꯤꯠ ꯀ ꯀ꯭ꯔꯤꯔꯥ
ꯅꯨꯃꯤꯠꯅꯤꯗꯣ
ꯃꯤꯠꯅꯤ ꯅꯠꯇꯕꯛ ꯀꯔꯤꯔꯥ ꯑꯩꯈꯣꯏ ꯇꯣꯝꯗꯕ ꯃꯤ ꯈꯨꯟ ꯆꯪꯕꯗꯣ ꯎꯝ ꯑꯗꯨ ꯇꯧꯈ꯭ꯔꯦꯕ ꯐꯖꯅ ꯇꯨꯝꯗꯕꯒꯤ ꯁꯤ ꯐꯥꯎ ꯂꯥꯛꯏꯕꯁꯦ ꯑꯁ
ꯑꯗꯣ ꯑꯩ ꯅꯪꯅ ꯑꯁꯥ ꯍꯥꯏꯕ ꯃꯤꯡꯒꯤ ꯅꯨꯄꯥꯉꯣꯟꯗ ꯐꯥꯎꯍꯟꯅꯤꯡꯉꯤꯅꯦ ꯍꯥꯏꯕꯗꯤ ꯑꯗꯨꯝ ꯏꯁꯩꯒꯨꯝꯕꯁꯨ ꯁꯛꯄ ꯌꯥꯕ꯭ꯔꯥ ꯍꯥꯏꯥꯟꯕꯗ
ꯑꯗꯨꯋꯦ
ꯂꯩꯌꯦ ꯂꯩꯔꯨꯕꯨꯗꯤ
ꯑꯣ ꯑꯗꯨ ꯍꯥꯡꯉꯨ ꯌꯥꯕ꯭ꯔꯥ ꯌꯥꯗꯕ꯭ꯔꯥꯕꯗꯣ ꯌꯥꯒꯗꯧꯕ ꯃꯥꯟꯗꯦ ꯁꯤ ꯌꯥꯒꯤ ꯌꯥꯒꯗꯕ ꯃꯔꯗꯦ ꯅꯪꯒ ꯃꯥꯒ ꯈꯪꯅꯕ꯭ꯔꯥ
ꯃꯥꯒ ꯑꯩꯈꯣꯏꯒ ꯌꯥꯝ ꯂꯞꯅꯗ꯭ꯔꯔꯤꯗ ꯃꯌꯨꯝꯗꯨꯀꯣ
ꯑꯣ ꯑꯣ ꯑꯗꯨꯄꯥꯁꯨ ꯁꯤꯗ ꯂꯩꯕ꯭ꯔꯥ
ꯃꯥꯥꯡꯕꯨꯗꯤ ꯃꯌꯨꯝ ꯑꯣꯔꯤꯖꯤꯅꯦꯜꯗꯤ ꯁꯤꯗ ꯑꯗꯨꯝ ꯂꯩ ꯑꯗꯣ ꯃꯥ ꯍꯧꯖꯤꯛꯁꯦ ꯑꯗꯨꯝ ꯗꯤꯃꯥꯄꯨꯔꯗ ꯂꯩꯌꯦꯕꯀꯣ
ꯑꯣ ꯑꯣ ꯑꯁꯤꯗ ꯂꯩꯇꯕ
ꯎꯝ
ꯀꯣꯡꯈ꯭ꯔꯥ ꯀꯃꯥ ꯑꯣꯔꯤꯖꯤꯅꯦꯜꯗꯣ ꯑꯁꯤꯗ ꯂꯩꯕ꯭ꯔꯥ ꯑꯣꯔꯤꯖꯤꯅꯦꯜꯗꯣ
ꯎꯝ
ꯍ ꯍ ꯑꯗꯨ ꯃꯥ ꯀꯥꯏꯈꯣ ꯎꯝ ꯒ꯭ꯔꯤꯔꯥ ꯃꯥꯒꯤ ꯔꯣꯃꯩꯒꯤ ꯉꯥꯡꯕꯁꯇꯥꯎꯗꯣ ꯈꯔ ꯀꯒ꯭ꯔꯤꯅꯣ ꯇꯧꯋꯦꯀꯣ
ꯍꯣꯏ ꯍꯣꯏ ꯍꯣꯏ ꯃ ꯑꯉꯥꯡ ꯑꯣꯏꯔꯤꯉꯩꯗ ꯗꯤꯃꯥꯄꯨꯔꯗ ꯑꯗꯨꯝ ꯂꯩꯔꯛꯄꯤꯌꯀꯣ
ꯑꯣ ꯑꯣ ꯑꯗꯨꯨꯏꯅꯦꯕꯥꯎ ꯃꯥꯥꯟꯅꯈ꯭ꯔꯦꯔꯥ ꯑꯩ ꯁꯤ ꯍꯥꯟꯅ ꯄꯥꯏꯕꯗ
ꯑꯩꯈꯣꯏꯒꯤ ꯍꯧꯖꯤꯛ ꯏꯕꯥꯅꯤ ꯉꯥꯡꯅꯕ ꯂꯣꯟꯁ ꯁꯨꯝ ꯃꯩꯇꯩꯂꯣꯟꯖꯨꯞꯄ ꯈꯔ ꯈꯣꯏꯕꯅꯦ ꯑꯩꯁꯨ ꯅꯣꯏ ꯈꯣꯏꯕꯤ ꯃꯔꯛꯇ ꯋꯥ ꯑꯉꯥꯡꯒ ꯑꯗꯨꯝ ꯑꯩ ꯂꯣꯟꯁꯨ ꯈꯣꯏꯔꯛꯅꯤꯉꯥꯏ ꯇꯧꯋꯤꯗ
ꯍꯔꯛ ꯑꯩꯈꯣꯏ ꯈꯣꯏꯕꯒ ꯉꯥꯡꯕꯒꯤꯀꯣ ꯑꯗꯨꯝ ꯈꯣꯏꯈ꯭ꯔꯅꯤ
ꯀꯔꯤ ꯍꯥꯏꯕ꯭ꯔꯥ ꯀꯔꯤ ꯀꯔꯤꯇꯤ ꯀꯔꯤ ꯍꯥꯏꯕ꯭ꯔꯥ ꯍꯥꯏꯕꯗꯣ ꯀꯔꯤ ꯍꯥꯏꯕ꯭ꯔꯥ ꯍꯥꯏꯕꯗꯣ ꯑꯗꯨꯁꯨ ꯅꯣꯏ ꯃꯇꯧ ꯇꯝꯕꯒꯛꯀ꯭ꯔꯤ ꯍꯥꯏꯕ꯭ꯔꯥ ꯍꯥꯏꯕꯗ ꯑꯗꯨꯝ ꯆꯠꯈ꯭ꯔꯦꯗ
ꯑꯗꯨꯅꯦ ꯑꯁ ꯀ꯭ꯔꯤꯔꯥ ꯑꯥ ꯑꯁꯤꯒꯤ ꯋꯥꯁꯦ ꯀ꯭ꯔꯤꯔꯥ ꯀ꯭ꯔꯤꯔꯥ ꯍꯥꯏꯁꯦ ꯑꯗꯨꯝ ꯀ꯭ꯔꯤꯌꯥ ꯑꯁꯤ ꯑꯃꯨꯛ ꯇꯧꯈ꯭ꯔꯦ ꯎꯝ ꯀꯔꯤꯅꯣ ꯍꯣꯏ ꯀ꯭ꯔꯤ ꯑꯁ ꯑꯃꯛ ꯌꯥꯝ ꯑꯁ ꯑꯣꯏꯈ꯭ꯔꯤꯕ ꯑꯗꯨꯗꯣ ꯒ꯭ꯔꯤꯔꯥ ꯍꯥꯏꯕꯗꯣ ꯍꯥꯏꯕꯤꯠ ꯑꯣꯏꯈ꯭ꯔꯤꯕ ꯑꯗꯨꯒꯤ ꯀꯣꯂꯦꯖ ꯀꯥꯕ ꯃꯇꯝꯗ ꯑꯩꯈꯣꯏ ꯃꯔꯨꯞꯁꯤꯡ ꯃꯤꯇꯩꯁꯨ ꯈꯔ ꯂꯩꯌꯦꯕ ꯑꯩꯈꯣꯏ ꯀ꯭ꯂꯥꯁꯃꯦꯠꯀꯤ ꯆꯂ ꯍꯥꯏ ꯅꯣꯏꯁꯤ ꯃꯤꯅ ꯃꯣꯏ ꯃꯩꯂꯣꯟ ꯐꯩꯅ ꯉꯥꯡꯁꯦ ꯇꯥꯕꯗ ꯀꯌꯥꯁꯤꯔꯥ ꯌꯥꯝ ꯅꯨꯡꯁꯤꯌꯦ ꯍꯥꯏꯅꯦ ꯃꯣꯏꯅ ꯊꯥꯕ ꯅꯨꯡꯉꯥꯏ ꯌꯥꯝ ꯅꯨꯡꯁꯤ ꯄ ꯀꯥꯏꯅ ꯑꯗꯨ ꯃꯣꯏꯅ ꯉꯥꯡꯅꯔꯛꯄꯗꯗꯤ ꯑꯩꯈꯣꯏꯅ ꯒꯟ ꯇꯥꯗꯕ
ꯑꯣ
ꯌꯦꯅꯤꯔ ꯑꯁ ꯀꯣꯂꯦꯖ ꯀꯥꯕ ꯃꯇꯝꯗ ꯊꯦꯡꯉꯣꯁꯨ ꯅꯨꯡꯉꯥꯏ ꯑꯗꯨꯒ ꯀ꯭ꯂꯥꯁꯇꯤ ꯐꯖꯅ ꯗꯤ
ꯍꯟꯗ꯭ꯔꯦꯠ ꯄꯥꯔꯁꯦꯟꯗ ꯂꯥꯏꯛ ꯊꯥꯔꯇꯤ ꯐꯣꯔꯇꯤ ꯑꯗꯨꯝ ꯈꯛꯇꯅꯤ ꯒꯤꯟ ꯇꯥꯕꯈꯣꯏꯅꯤ ꯃꯤꯇꯩꯇꯂꯣꯟ ꯍꯥꯏꯇꯥꯦ ꯐꯠ ꯇꯕꯅꯤꯅ
ꯎꯝ ꯑ ꯎ ꯐꯔ ꯑꯣꯏꯒꯗ
ꯐꯥꯏꯔꯣ ꯀꯔꯤꯔꯥ
ꯀ꯭ꯔꯤꯁꯨ ꯅꯠꯇꯦ
ꯎꯝ ꯀ꯭ꯔꯤꯅꯥ ꯀ꯭ꯔꯤꯁꯅꯥꯇ ꯑꯣꯏꯔꯝ꯭ꯔꯣ ꯀꯔꯤꯁꯅ
ꯗꯦꯃ
ꯑ
ꯅꯞꯗꯥꯄꯦ
ꯆ ꯍꯥꯟꯅ ꯆꯈ꯭ꯔꯣꯅꯅꯃ ꯅꯪ ꯀꯀꯥꯟ ꯅꯪꯒꯤꯦ ꯅꯕꯨꯡ ꯈꯣꯏꯔꯥ ꯃꯣꯏ ꯃꯨꯉꯥꯏꯔꯗꯤꯦ ꯊꯦꯡꯈ꯭ꯔꯅꯤ
ꯇꯨꯝꯃꯤꯟꯅꯁꯦ ꯍꯥꯏꯅ ꯇꯨꯝꯃꯤꯟꯅꯁꯦ ꯍꯥꯏꯅ ꯉꯥꯏꯕꯅꯤꯅ ꯀꯔꯤꯒꯤ
ꯉꯥꯏ ꯃꯤ ꯃꯣꯏꯁꯨ ꯃꯣꯏꯕꯨ ꯉꯥꯏꯔꯒ ꯂꯩꯔꯗꯤ ꯈꯔ ꯊꯨꯕ ꯌꯥꯗ꯭ꯔꯣ
ꯍꯦꯡꯁꯨ ꯑꯩꯈꯣꯏ ꯑꯣꯐꯁꯨ ꯂꯩꯕꯒꯤ ꯑꯗꯨꯝ ꯉꯥꯏꯔꯦ ꯋꯥꯁꯨ ꯋꯥꯅ ꯑꯗꯨꯝ ꯉꯥꯏꯒꯦ ꯍꯥꯏꯅ ꯉꯥꯏꯔꯝꯃꯦ ꯑꯗꯨꯕꯨ ꯆꯥꯛꯇꯣ ꯂꯥꯃꯟꯕꯒꯤ ꯑꯩ ꯑ
ꯀꯗꯥ ꯍꯥꯏꯔꯤꯒꯦ ꯑꯩ ꯑꯩꯗꯤ ꯑꯃꯨꯛ ꯂꯥꯝꯒꯦ ꯇꯧꯔꯦ ꯊꯦꯡꯃ
ꯑꯣꯐ ꯂꯩ ꯍꯥꯏꯕꯗꯨꯁꯨ ꯑꯩꯅ ꯑꯃꯨꯛ ꯃꯄꯨꯗꯨꯅ ꯑꯃꯨꯛ ꯐꯣꯟ ꯇꯧꯔꯛꯑꯦ ꯑꯩꯈꯣꯏ ꯃꯦꯅꯦꯖꯔꯗꯨꯅ ꯈꯔ ꯆꯠꯄꯤꯌꯣ ꯄꯨꯡ ꯎꯝ ꯑꯩꯅ ꯍꯥꯏꯕꯗꯤ ꯑꯩꯒꯤ ꯑꯩꯅ ꯄꯥꯝꯕꯗꯤ ꯕꯤꯐꯣꯔ ꯍꯡꯥ ꯍꯌꯦꯡ ꯉꯥ ꯐꯥꯎꯕ ꯆꯠꯀꯅꯤ ꯑꯗ ꯕꯤ ꯐꯣꯔ ꯇꯨꯋꯦꯜꯐꯇ ꯑꯗꯨꯝ ꯌꯨꯝꯗ ꯌꯧꯔꯗꯤ ꯌꯥꯔꯦꯗ
ꯎꯝ ꯆꯠ ꯆ ꯅꯨꯡꯉꯥꯏꯌꯦ ꯉꯥ ꯐꯥꯕ ꯆꯠꯀꯗꯕꯗ
ꯑꯗꯨ ꯅꯪꯅ ꯇꯨꯝꯗꯦ ꯍꯥꯏꯔꯒꯗꯤ ꯍꯌꯦꯡ ꯑꯗꯨꯝ ꯉ ꯑꯗꯨꯝ ꯑꯩꯅ ꯍꯥꯏꯕꯗꯣ ꯑꯗꯨꯝ ꯌꯦꯡꯍꯟꯕ ꯌꯥꯏꯦ ꯑꯗꯨ ꯅꯪ ꯇꯨꯝꯕꯨꯗꯤ ꯈꯪꯗꯦ
ꯈꯪꯗꯦ ꯑꯩꯥ ꯏꯂꯚꯦꯟ ꯊꯥꯔꯇꯤꯒꯤꯗꯐꯥꯎ ꯌꯦꯡꯒꯗꯦ ꯍꯥ ꯑꯗꯨꯗꯤ ꯑꯦꯟ ꯅꯣ ꯑꯕꯦꯟ ꯅꯣ ꯀ꯭ꯔꯤ ꯔꯥꯇꯤꯅꯣ ꯑ ꯑ ꯊ꯭ꯔꯤ ꯊꯥꯔꯇꯤ ꯑ ꯑ ꯑ ꯑꯗꯨꯗ ꯑꯗꯨꯒꯤꯗꯣ ꯑꯩ ꯕ꯭ꯔꯥꯖꯤꯜ ꯆꯥꯟꯅꯒꯅꯤꯕ ꯑꯩꯒꯤꯇꯅꯦ ꯋꯥ ꯑꯗꯨꯃ ꯃꯣꯏꯒꯤꯗꯣ ꯌꯦꯡꯉꯗꯤ ꯑꯩ ꯃꯤꯀꯞ ꯊꯣꯛꯄ ꯉꯝꯒꯦꯔꯥ ꯉꯝꯂꯣꯏꯅ ꯍꯥꯏꯕ ꯉꯝꯗꯦꯕ ꯑꯗꯨꯒꯤ
ꯎꯝ
ꯑꯗꯨꯒꯅꯤꯗ
ꯊ꯭ꯔꯤ ꯊꯥꯔꯇꯤꯗ ꯌꯦꯡꯉꯗꯤ ꯑꯗꯨꯝ ꯐꯥꯏꯚ ꯀꯨꯝꯕꯗꯤ ꯇꯥꯔꯗꯧ ꯃꯥꯜꯂꯦꯗ ꯑꯩ ꯋꯥꯈꯜꯗꯗꯤ
ꯑꯦ ꯑꯩ ꯌꯦꯡꯕ ꯑꯗꯨꯝ ꯉꯝꯒꯦꯔꯥ ꯉꯝꯂꯣꯏꯔꯥ ꯈꯪꯗꯦ ꯑꯗꯨꯝ ꯌꯦꯡꯉꯁꯨ ꯃꯊꯟꯇ ꯑꯗꯨꯝ ꯇꯨꯝꯊꯣꯛꯈꯤꯕꯗꯣ ꯑꯗꯨꯝ ꯇꯧꯕ ꯑꯩꯗꯣ
ꯑꯣ ꯑꯣꯇꯣꯃꯦꯇꯤꯛ ꯑꯣꯇꯣꯃꯦꯇꯤꯛ ꯑꯗꯨꯝ ꯃꯤ ꯑꯗꯨꯝ ꯀꯒꯨꯝ ꯀꯩꯕ ꯌꯥꯠꯇ꯭ꯔꯣ
ꯑꯗꯨ ꯑꯗꯨ ꯇꯧꯅꯦ
ꯑꯣ ꯑꯩꯈꯣꯏꯒꯤꯁꯦ ꯕ꯭ꯔꯣꯀꯅꯤ ꯕꯣꯔꯀꯟ ꯃꯩꯇꯩꯂꯣꯟ ꯑꯗꯨꯝ ꯉꯥꯡꯉꯦ ꯍꯥꯏꯔꯁꯨ ꯀꯛꯈꯦꯔ ꯈꯪꯗꯦꯅꯦ꯫
ꯑꯩ ꯃꯣꯏꯁꯨ ꯇꯨꯝ ꯀꯔꯤꯍꯥꯏꯁꯤꯔ ꯀꯛꯇ꯭ꯔꯁꯨ ꯌꯥꯏ ꯀꯟꯁꯤꯗꯔꯦꯁꯟ꯫ ꯄꯤꯕ ꯌꯥꯔꯦ ꯀꯔꯤ ꯍꯥꯏꯕ꯭ꯔꯥ ꯑꯩꯈꯣꯏꯗꯤ ꯍꯣꯏ
ꯑꯗꯨꯅꯦ ꯑꯗꯣ ꯑꯁꯤꯒꯨꯝꯕ ꯋꯥꯔꯤꯁꯤꯁꯨꯀꯣ ꯑꯩꯈꯣꯏꯒꯤ ꯑꯩꯈꯣꯏꯒꯤ ꯑꯩꯈꯣꯏꯒꯤ ꯂꯩꯗꯅ ꯁ꯭ꯀꯨꯜꯒꯤ ꯐꯥꯎꯟꯗꯔꯗꯨꯒ ꯋꯥꯔꯤ ꯁꯥꯟꯅꯕ ꯗꯔꯀꯥꯔ ꯌꯥꯝ ꯇꯥꯏ ꯇꯏꯀꯣ꯫
ꯎꯝ ꯑꯗꯨꯅꯤ꯫ ꯁꯤꯇꯪ ꯉꯥꯡꯈ꯭ꯔꯗꯤ ꯃꯩꯇꯩ ꯃꯥꯡꯗꯤ꯫ ꯖꯠꯅ ꯍꯥꯏꯌꯦꯈ꯭ꯔꯅꯤꯗ꯫ ꯍꯩꯕꯁꯨ ꯍꯧꯈ꯭ꯔꯦ ꯑꯩꯗꯤ꯫
ꯑꯩꯈꯣꯏ ꯍꯌꯦꯡꯅ ꯑꯗꯨ ꯆꯠꯂꯅꯤ ꯑꯗꯨꯒ ꯑꯩꯈꯣꯏꯒꯤ ꯀꯝꯄꯅꯤꯒꯤ ꯁꯟꯗꯦꯗ ꯁꯨꯏꯃꯤꯡ ꯄꯨꯜꯗ ꯏꯔꯣꯏꯕ ꯆꯠꯀꯅꯤ꯫ ꯁꯤ ꯔꯤꯝꯁ ꯍꯣꯁꯄꯤꯇꯥꯜꯒꯤ ꯃꯅꯥꯛꯇ ꯑꯣꯐꯤꯁꯥꯔ
ꯑ ꯑꯣ ꯑꯗꯨ ꯅꯣ ꯑꯁꯤ ꯀ꯭ꯔꯤꯔꯥ꯫ ꯂꯝꯐꯦꯜꯗ ꯂꯩꯕꯗꯨꯔꯥ ꯔꯤꯝꯁ ꯃꯅꯥꯛꯇ꯫
ꯀꯕꯥꯝꯗꯣ ꯍꯥꯏꯕꯅꯣ ꯍꯥꯏꯔꯒ ꯀꯔꯤꯔꯥ ꯅꯪ ꯍꯥꯏꯕꯗꯣ ꯑꯩ ꯈꯪꯗꯦꯅꯦ꯫
ꯉꯥꯏꯈꯣ ꯑꯗꯨ ꯁꯨꯏꯃꯤꯡꯄꯨꯜꯗꯣ ꯁꯦꯝꯃꯤ ꯍꯥꯏꯅ꯫
ꯁꯦꯝꯕ ꯂꯣꯏꯈ꯭ꯔꯦ꯫
ꯂꯣꯏꯈꯔꯦ ꯅꯍꯥꯟꯗꯣ ꯑꯩꯈꯣꯏ ꯑꯗꯨꯗ ꯏꯔꯣꯏꯕ ꯆꯠꯀꯦꯅ ꯂꯥꯛꯄꯗ ꯁꯤꯀꯨꯔꯤꯇꯤꯅ ꯑꯗꯣ ꯑꯟꯗꯔ ꯀꯟꯁꯇ꯭ꯔꯛꯁꯟꯗ ꯂꯩꯔꯤꯌꯦ ꯂꯣꯏꯗ꯭ꯔꯤ ꯍꯥꯏꯕ ꯑꯗꯨꯒꯤ꯫ ꯑꯩꯈꯣꯏꯗꯣ ꯑꯃꯨꯛ ꯍꯟꯕꯅꯦ꯫
ꯑꯗꯣ ꯑꯩꯈꯣꯏ ꯀꯩꯅꯣ ꯑꯗꯨꯝ ꯆꯠꯀꯅꯤꯗꯤꯁꯟꯗꯤꯀꯣ꯫
ꯑꯣ ꯆꯠꯂꯗꯤ ꯐꯣꯇꯣꯗꯣ ꯀꯥꯞꯄ꯭ꯔꯒ ꯑꯞꯗꯦꯠ ꯇꯧꯔꯛꯑꯣ꯫ ꯅꯨꯡꯉꯥꯏꯍꯦ ꯑꯗꯨ ꯂꯣꯏꯔꯗꯤ꯫ ꯅꯍꯥꯟꯅꯦ ꯑꯩꯈꯣꯏ ꯃꯤ ꯑꯍꯨꯝꯅꯦꯕ ꯌꯥꯝ ꯁꯥꯃꯟꯕꯒꯤ꯫ ꯏꯔꯨꯅꯤꯡꯕꯀꯣ ꯑꯗꯨꯒꯤ ꯑꯗꯨꯗ ꯆꯠꯂꯒ꯫ ꯑꯩꯗ ꯁꯦꯝꯔꯤ ꯍꯥꯏ ꯑꯗꯣ ꯑꯥ ꯀꯣꯂꯦꯖ ꯑꯃꯗ ꯑꯃꯨꯛ ꯆꯠꯂꯦ ꯑꯗꯨꯒ ꯑꯩꯈꯣꯏꯗꯣ ꯈꯔ ꯊꯦꯡꯕꯒꯤ ꯀ꯭ꯂ꯭ꯔꯣꯁ ꯇꯧꯒꯦ ꯍꯥꯏ ꯑꯗꯣ ꯑ ꯀ꯭ꯥꯂꯁ ꯇꯧꯋꯤ ꯍꯥꯏꯕꯗꯤ ꯑꯃꯨꯛ ꯍꯟꯈ꯭ꯔꯕꯅꯦꯕ ꯌꯨꯝꯗ꯫
ꯄꯔ ꯑꯥꯔꯗ ꯂꯨꯄ ꯃꯆꯥ ꯃꯆꯥꯔ ꯂꯧꯋꯦ ꯍꯥꯏꯝꯅꯦ꯫
ꯑꯣ ꯑꯁ ꯌꯥꯝꯃꯜꯂꯦ ꯑꯩꯈꯣꯏꯗꯤ ꯑꯩꯗꯤ ꯏꯔꯣꯏꯕꯁꯨ ꯍꯥꯏꯇꯦ꯫
ꯎꯝ꯫
ꯀꯔꯤꯔꯥ ꯁꯤ ꯑꯁꯤ ꯑꯁꯤ꯫ ꯃꯅꯥꯛ ꯑꯁꯤꯗ ꯅꯛꯄꯗꯒꯤꯗꯣ ꯀꯔꯤꯔ ꯇ꯭ꯌꯨꯕꯒꯨꯝꯕ ꯄꯤꯕ꯭ꯔꯥ꯫
ꯑꯗꯨ ꯑꯩꯁꯨ ꯆꯪꯗ꯭꯭ꯔꯤ ꯑꯩ ꯌꯥꯝ ꯅꯛꯑ ꯅꯛꯑꯒ ꯂꯩ ꯍꯥꯏꯕꯅꯦ ꯑꯩ ꯆꯪꯗ꯭ꯔꯦ ꯑꯩꯅ ꯆꯄ ꯄꯥ ꯍꯥꯏꯕꯤ ꯇꯤ ꯑꯦꯝ ꯀꯣꯂꯦꯖꯀꯤꯗ ꯆꯠꯂꯦ ꯑꯗꯨꯒ ꯀ꯭ꯔꯤ ꯍꯥꯏꯕꯔ ꯑꯣꯔꯦꯟꯇꯦꯜ ꯀꯣꯂꯦꯖꯀꯤ ꯆꯠꯂꯦ꯫
ꯉꯏꯈꯣ ꯁꯤ ꯗꯤ ꯑꯦꯝ ꯀꯣꯂꯦꯖꯇꯨ ꯑꯦꯠꯃꯤꯁꯟ ꯇꯧꯕ ꯈꯛꯇꯒꯤ ꯄꯤꯕꯅꯦ꯫ ꯅꯣꯏ ꯆꯪꯕ ꯌꯥꯕ꯭ꯔꯥ꯫
ꯑꯩꯈꯣꯏꯗꯤ ꯑꯗꯨꯝ ꯍꯥꯟꯅꯩ꯫ ꯇꯝꯕꯒꯤ ꯍꯥꯏꯅ ꯆꯪꯕꯀꯣ ꯑꯗꯨꯒ ꯑꯗꯨꯒꯤꯁꯨ ꯃꯊꯛꯇ ꯑꯩꯗꯤ ꯇꯝꯕꯗ ꯌꯥꯎꯗ꯭ꯔꯤꯗ ꯏꯃꯥꯟꯅꯕꯒꯤ ꯇꯝꯕ ꯌꯥꯎꯋꯦ ꯍꯥꯏꯅ ꯍꯥꯏꯔꯒ ꯑꯩꯈꯣꯏꯗꯤ ꯑꯦꯟ ꯁꯤ ꯁꯤ ꯊ꯭ꯔꯨꯗꯒꯤ ꯑꯗꯨꯝ ꯆꯪꯕ꯫
ꯑꯣ ꯑꯣ ꯁꯤ ꯑꯁ ꯊꯣꯛꯄ꯭ꯔꯥ ꯊꯣꯛꯇꯕ꯭ꯔꯥ ꯍꯥꯏꯕꯗꯣ ꯍꯥꯏꯔꯛꯑꯣꯕꯣ ꯑꯃꯨꯛ ꯅꯣꯏ ꯆꯠꯂꯒꯦ꯫
ꯎꯝ ꯑꯗꯣ ꯎꯝ ꯀꯩꯅꯣ ꯑꯩꯈꯣꯏꯒꯤ ꯀꯥꯀꯟꯗꯣ꯫ ꯑꯗꯨ ꯑꯗꯨꯝ ꯀꯩꯅꯣ ꯇꯧꯔꯁꯨ ꯍꯦꯜꯂꯁꯨ ꯑꯗꯨꯝ ꯉꯥꯡꯅꯕꯗꯤ ꯌꯥꯕꯅꯤꯀꯣ ꯉꯥꯡꯅꯕ ꯍꯦꯜꯕ ꯑꯗꯨꯅꯗꯤ ꯑꯃꯨꯛ ꯑꯩꯈꯣꯏꯗ ꯑꯦꯗꯚꯥꯟꯇꯦꯖ ꯂꯩꯕ ꯂꯩꯕ ꯍꯥꯏꯕꯁꯦ ꯑꯗꯨꯝ ꯂꯩꯗ꯭ꯔꯥ ꯎ ꯕꯦꯛꯒ꯭ꯔꯥꯎꯟꯒꯤ ꯅꯣꯏꯁꯀꯨꯝꯕ ꯇꯧꯕꯗꯣ
ꯎꯝ
ꯑꯗꯨꯗꯣ ꯈꯔ ꯀꯜꯂꯦ ꯍꯥꯏꯅ ꯍꯪꯕ ꯄꯥꯎ ꯐꯥꯕ
ꯑꯆꯥ ꯑꯆꯥ ꯑꯆꯥ
ꯑꯣ ꯈꯪꯗꯕ ꯈꯣꯏꯗꯤ ꯑꯗꯨꯝ ꯈꯒꯟꯗꯣ ꯌꯧꯔꯦ ꯍꯥꯏꯔꯗꯤ ꯑꯗꯨꯝ ꯀꯩꯅꯣ ꯇꯧꯋꯤꯗꯅ
ꯎꯝ ꯍꯣꯏ ꯍ ꯍ ꯌꯦꯡꯉꯣ ꯐꯟ ꯐꯟ ꯌꯦꯡꯉꯨ ꯇꯔꯕ꯭ꯔꯣ
ꯇꯥꯏꯌꯦ ꯇꯥꯏꯌꯦ
ꯅꯪꯒꯤ ꯐꯣꯟ ꯏꯁꯀ꯭ꯔꯤꯟꯗ ꯑꯣꯟ ꯇꯧꯔꯒ ꯌꯦꯀꯣ
ꯍꯥꯥ
ꯅꯪꯒꯤ ꯐꯣꯟ ꯏꯁꯀ꯭ꯔꯤꯟꯗ ꯑꯣꯟ ꯇꯧꯔꯒ ꯌꯦꯡꯉꯛꯑꯃꯔꯥ ꯊ
ꯇꯥꯏ ꯇꯥꯏ ꯎꯋꯦ
ꯎꯝ
ꯈꯒꯟ ꯇꯥꯔꯕꯥ
ꯎꯝ ꯑꯗꯨꯗꯨꯅꯦ ꯑꯩ ꯌꯦꯡꯉꯣ ꯍꯥꯏꯗꯣ
ꯑꯗꯣ ꯐꯔꯦ ꯅꯪꯁꯨ ꯑꯃꯨꯛ ꯇꯧꯔꯛꯑꯣꯀꯣ ꯑꯗꯨꯗꯤꯀꯣ
ꯍꯣꯏ ꯍꯣꯏ ꯆꯧꯔꯥꯛꯀꯦ ꯑ
ꯎꯝ
ꯎꯝꯝ
ꯑꯣ ꯑꯩ ꯊꯕꯛ ꯑꯃ ꯂꯩ ꯊꯝꯃꯒꯦꯀꯣ
ꯍꯣꯏ ꯍꯣꯏ ꯍꯣꯏ ꯎꯝ